ꯍꯜꯂꯣ
ꯎꯝ ꯍꯣꯏ ꯍꯧꯖꯤꯛꯀꯤ ꯁꯟ ꯊꯣꯡꯕꯩꯗꯣ ꯍꯥꯏꯔꯛꯀꯦꯁꯦ ꯑ ꯍꯥꯏꯗꯤ ꯑꯩꯈꯣꯢ ꯕꯥꯍꯣꯆꯢ ꯊꯣꯡꯕꯁꯤꯅ ꯀ꯭ꯔꯦ ꯍꯣꯏ ꯁꯟꯁꯦ ꯍꯥꯟꯅ ꯐꯨꯠꯇꯣꯛ ꯑꯅꯤꯗꯅ ꯑꯗꯨꯒ ꯃꯇꯣꯡꯗꯣ ꯈꯔ ꯁꯣꯞ ꯑꯣꯢꯍꯜꯂꯅꯤ ꯑꯗꯨꯒ ꯃꯥꯒꯤ ꯃꯍꯤꯗꯣ ꯈꯔ ꯍꯩꯗꯣꯛꯈ꯭ꯔꯅꯤ ꯑꯗꯨꯒ ꯈꯔ ꯑꯃ ꯈꯥꯛꯍꯧꯔꯅꯤ ꯑꯗꯨꯒ ꯀꯩꯅꯣ ꯃꯥꯒꯤ ꯀꯔꯤ ꯑ ꯇꯤꯜꯍꯧ ꯆꯅꯝ ꯀꯩꯀꯥꯗꯣ ꯉꯧꯔꯒ ꯑꯗꯨꯗꯒꯤ ꯃꯆꯨꯒ ꯊꯥꯛꯑꯒ ꯃꯍꯤ ꯀꯥ ꯊꯥꯛꯑꯒ ꯐꯖꯅ ꯃꯍꯤꯁꯦ ꯂꯣꯜꯂꯅꯤꯗꯅ ꯑꯗꯨꯒ ꯂꯣꯜꯂꯀꯥꯟꯗ ꯑ ꯈꯔ ꯀꯔꯤ ꯅꯪꯁꯤꯜꯂꯛꯄ ꯀꯥꯟꯗꯣ ꯑꯗꯨꯗꯩ ꯗꯨꯗ ꯑꯩꯈꯣꯏꯒꯤ ꯁꯥ ꯃꯇꯣꯡꯗ ꯊꯥꯗꯔꯅꯤ ꯑꯗꯨ ꯐꯖ ꯉꯧꯔꯅꯤ ꯑꯗꯨꯒ ꯀꯩꯅꯣ ꯑꯗꯨꯗꯒꯤ ꯃꯍꯤ ꯀꯪꯁꯤꯜꯂꯛꯄ ꯀꯥꯟꯗ ꯉꯁꯥꯏꯒꯤ ꯃꯍꯤ ꯈꯔ ꯈꯥꯛꯍꯧꯕꯗꯣ ꯑꯗꯨꯗꯣ ꯈꯔ ꯍꯩꯔꯅꯤꯗꯅ ꯑꯗꯨ ꯍꯩꯔꯒ ꯑꯃꯨꯛ ꯂꯣꯜꯂꯅꯤ ꯑꯗꯨ ꯂꯣꯏꯔꯒ ꯑꯃꯨꯛ ꯑꯗꯨꯃꯨꯛ ꯀꯪꯗꯔꯛꯄ ꯀꯥꯟꯗ ꯃꯍꯤ ꯍꯩꯔꯅꯤ ꯑꯗꯨꯒ ꯑꯗꯨꯃꯥꯏ ꯀꯪꯍꯜꯂꯒ ꯍꯥꯏꯗꯤ ꯑ ꯃꯐꯣꯟꯒ ꯇꯥꯍꯜꯂꯒ ꯑꯗꯨꯃꯥꯏꯅ ꯄꯨꯊꯣꯛꯇꯣꯏꯅꯦꯕ ꯑꯁ ꯌꯥꯝ ꯍꯥꯎꯖꯥꯅꯤ ꯑꯩꯈꯣꯢ ꯄꯥꯍꯣꯢꯅ ꯊꯣꯡꯕꯗꯤ
ꯑꯗꯨꯗꯤ ꯅꯣꯏꯕꯥ ꯑꯗꯨꯝ ꯊꯣꯡꯍꯜꯂꯝꯃꯣ ꯏꯟꯖꯥꯡ ꯂꯧꯕ ꯂꯥꯛꯀꯦ
ꯄꯩꯁꯥ ꯄꯤꯔꯛꯑꯣ ꯂꯩꯅꯕ
ꯑꯦ ꯄꯩꯁꯥ ꯄꯤꯔꯗꯤ ꯌꯥꯕ꯭ꯔꯣ ꯑꯁꯦꯡꯕ
ꯍꯣꯏ
ꯑꯣ ꯑꯁ ꯊꯥꯔꯛꯀꯦ ꯏꯟꯖꯥꯡꯗꯨꯗ ꯍꯥꯎꯍꯜꯂꯣ ꯑꯩꯈꯣꯏꯗꯤ ꯌꯥꯔꯦ
ꯆꯥꯕꯩꯗꯤ ꯌꯥꯝ ꯄꯥꯝꯃꯅꯤ ꯑꯩꯁꯨ ꯄꯥꯝꯃꯦ ꯂꯣꯈꯪꯗꯅ ꯃꯤ ꯎꯝ
ꯍꯪꯒꯣꯏꯔꯒ ꯂꯩꯔꯗꯤ ꯌꯥꯔꯣꯏ ꯈꯔ ꯍꯪꯒꯣꯏꯕꯁꯨ ꯈꯔ ꯊꯥꯗꯣꯛꯑꯣ ꯆꯒꯅꯨ ꯊꯛꯄꯁꯨ ꯈꯔ ꯐꯖ ꯐꯖꯅ ꯆꯥꯔꯣ ꯅꯥꯗꯅꯕ ꯌꯥꯝ ꯅꯁꯤꯟꯈꯤꯗꯅꯕ ꯑꯗꯣ ꯅꯪ ꯅꯥꯇꯣꯟ ꯐꯨꯜꯂꯤ ꯍꯥꯏꯁꯦ ꯅꯪ ꯅꯥꯇꯣꯟ ꯐꯨꯟꯕꯗꯤ ꯃꯥꯟꯗꯦ ꯅꯪ ꯋꯥ ꯉꯥꯡꯕꯁꯦ ꯍꯧꯖꯤꯛ ꯀꯩꯁꯨ ꯅꯥꯇꯣꯟ ꯐꯨꯜꯂꯒ ꯉꯥꯡꯕ
ꯐꯪꯗꯦꯍꯦ ꯀꯩꯅꯣ ꯊꯑꯣꯏꯅ ꯍꯥꯏꯗꯤ ꯅꯥꯛꯀꯨꯝꯕ ꯑꯗꯨꯗꯒꯤ ꯁꯨꯝ ꯂꯩꯗꯅ ꯏꯪꯉꯀꯥꯟꯗ ꯐꯨꯟꯕ ꯋꯥ ꯍꯥꯏꯕ ꯋꯥꯅꯤ ꯍꯧꯖꯤꯛꯇꯤ ꯐꯨꯟꯗꯕꯒꯤꯅꯦ
ꯑꯩꯗꯤ ꯍꯦꯛꯇ ꯐꯨꯜꯂꯒ
ꯑꯗꯨ ꯑꯩꯗꯤ ꯅꯥꯇꯣꯟ ꯐꯨꯜꯂꯁꯨ ꯍꯥꯏꯗꯤ ꯈꯪꯗꯦꯗ ꯈꯣꯟ ꯑꯣꯟꯕꯗꯣ ꯇꯧꯗꯦ ꯅꯥꯥ ꯑꯗꯨꯒꯨꯝꯕ ꯍꯥꯏꯗꯤ ꯅꯥꯇꯣꯟ ꯐꯨꯜꯂꯦ ꯈꯣꯠꯂꯦ ꯀꯥꯅꯒ ꯑꯃ ꯈꯣꯟ ꯑꯣꯟꯕꯗꯣ ꯑꯗꯨ ꯇꯧꯗ꯭ꯔꯦ ꯑꯗꯨꯒ ꯑꯗꯨꯗꯒꯤ ꯈꯅꯥꯎ ꯅꯥꯔꯒꯕꯨ ꯑꯩ ꯅꯥꯇꯣꯟꯖꯦꯒꯨꯝꯕ ꯅꯥꯔꯒ ꯀꯥꯏꯅ ꯍꯣꯏ ꯈꯣꯟꯗꯤ ꯇꯞꯊꯩꯀꯣ ꯑꯗꯣ ꯍꯥꯏꯗꯤ ꯉꯥꯡꯕꯗ ꯈꯪꯗꯦ ꯈꯨꯡꯒꯪꯗ ꯌꯥꯝ ꯑꯅꯥꯕ ꯃꯤꯗꯣ ꯃꯥꯟꯗꯕꯅꯦꯕ
ꯀꯩꯒꯤꯅꯣ ꯍꯥꯢꯁꯦ ꯅꯥꯗꯕ ꯃꯤ ꯃꯥꯜꯂꯤꯕ ꯑꯗꯨꯝ
ꯍꯣꯏ ꯍꯥꯏꯗꯤ ꯋꯥ ꯉꯥꯡꯄꯗ ꯁꯨꯝ ꯂꯩꯅ ꯃꯤꯅ ꯅꯥꯕ ꯃꯥꯟꯕꯗꯣ ꯊꯧꯑꯣꯏꯅ ꯍꯥꯏꯗꯤ ꯌꯥꯝ ꯅꯥꯕ ꯍꯦꯟꯖꯟꯒꯂ ꯈꯣꯟꯁꯦ ꯄꯨꯔꯥ ꯁꯤꯔ ꯋꯥ ꯉꯥꯡꯕ ꯌꯥꯗꯕ ꯇꯧꯋꯦꯕ ꯑꯗꯨꯝ ꯀꯥꯟꯗꯕꯨꯗꯤ ꯀꯩꯅꯣ ꯇꯧꯔꯀꯣ ꯑꯗꯨ ꯅꯠꯇꯧꯗꯗꯤ ꯑꯗꯨꯝ ꯆꯨꯝꯅ ꯉꯥꯡꯕꯗ ꯑꯗꯨꯝ ꯃꯤꯅ ꯀꯩꯅꯣ ꯇꯧ ꯑꯗꯨꯝ ꯅꯥꯗ ꯃꯥꯜꯂꯦ
ꯎꯝ ꯑꯉꯛꯄꯅꯦ ꯃꯤ ꯍꯛꯆꯥꯡꯁꯦ ꯅꯥꯔꯁꯨ ꯅꯥꯗꯕ ꯃꯥꯟꯕ
ꯍꯥꯏꯗꯤ ꯈꯣꯟꯗꯣ ꯍꯥꯏꯕꯅꯤꯗ ꯁꯨꯝ ꯈꯣꯟ ꯅꯥꯕ ꯃꯥꯟ ꯅꯥꯕ ꯃꯥꯟꯕ ꯅꯥꯗꯕ ꯃꯥꯟꯕ ꯂꯩꯗꯅ ꯑꯗꯨꯨꯝꯕ ꯗꯨꯅꯤꯗ
ꯑꯣ
ꯈꯪꯕ ꯍꯥꯏꯀꯣ ꯈꯣꯟꯗ ꯍꯥꯏꯕ ꯈꯣꯟꯖꯦꯜꯗ ꯍꯥꯏꯕ ꯈꯣꯟꯖꯦꯜꯗ ꯅꯥꯕ ꯅꯥꯏ ꯅꯥꯗꯦꯗꯣ ꯈꯪꯕ ꯉꯝꯃꯤꯗꯅ ꯑꯗꯨꯗꯣ ꯑꯩꯗꯤ ꯅꯥꯔꯁꯨ ꯄꯥꯛ ꯈꯪꯕ ꯉꯝ ꯉꯝꯗꯦꯕ ꯈꯣꯟ ꯄꯥꯜ ꯑꯣꯟꯗꯅꯤꯅ
ꯍꯧꯖꯤꯛꯇꯤ ꯅꯥꯗꯦꯀꯣ
ꯅꯥꯗꯦꯗ
ꯅꯥꯅꯤꯡꯕ
ꯁ꯭ꯀ ꯅꯥꯕ ꯐꯔꯛꯇ ꯉꯥꯏꯔꯤ ꯑꯩꯕꯨꯗꯤ ꯑꯩꯅ ꯅꯥꯕ ꯐꯍꯅꯤꯡꯉꯁꯦ ꯂꯣꯏꯔꯦ ꯑꯃꯨꯛꯇꯣꯏꯕ ꯍꯥꯏꯗꯤ ꯅꯥꯕꯗꯣ ꯋꯥꯕꯩ ꯅꯠꯇ꯭ꯔꯕ ꯍꯩꯅꯎ ꯆꯥꯏ ꯌꯥꯅꯕ ꯑꯩꯅ ꯉꯍꯥꯛ ꯐꯕꯕꯝ ꯋꯥꯕꯁꯤꯗꯤ ꯋꯥꯕꯁꯤꯗꯤ ꯍꯩꯅꯧ ꯆꯥꯕꯒꯤ ꯅꯥꯔꯤꯅꯦ ꯅꯤꯔꯤꯁꯤꯁꯨ ꯑꯗꯨꯛ ꯐꯕ ꯉꯥꯏꯔꯤꯅꯦꯕ ꯍꯩꯅꯧꯗꯣ ꯑꯃꯨꯛ ꯆꯥꯅꯕꯅꯦ ꯑꯗꯨꯒ ꯑꯩꯅ ꯅꯕꯥ ꯐꯔꯛꯄꯗ ꯍꯩꯅꯧꯁꯦ ꯂꯣꯏ ꯃꯨꯜ ꯂꯩꯔꯝꯕꯩ ꯋꯥꯅꯤꯗ
ꯑꯣ ꯆꯞ ꯆꯥꯔꯅꯦ ꯑꯗꯨꯗꯤ ꯐꯅꯌꯥꯝ ꯆꯥ ꯌꯥꯔꯅꯤ
ꯑꯁ ꯑꯩꯅ ꯆꯥꯅꯤꯡꯉꯤꯁꯦ ꯑꯁꯪꯕꯗꯣ ꯆꯥꯅꯤꯡꯕ
ꯁꯤꯜꯂꯤꯗꯅ ꯑꯍꯤꯡ ꯑꯁꯪꯕꯗꯤ
ꯑꯗꯨꯅꯤꯅ ꯍꯥꯎꯕꯅꯦ ꯊꯨꯝ ꯃꯣꯔꯣꯛꯀ ꯅꯝꯃ ꯆꯥꯕ
ꯌꯥ ꯌꯥꯝ ꯀꯨꯝꯒꯟꯗꯕ꯭ꯔꯣꯏ ꯍꯥꯏꯁꯦ ꯍꯥ
ꯀꯨꯟꯗꯤꯌꯦ
ꯌꯥ ꯌꯥꯝ ꯐꯕ ꯃꯥꯟꯂꯦ ꯍꯧꯖꯤꯛꯁꯦ
ꯎꯝ ꯑꯗꯨꯝꯗꯤ ꯐꯩ
ꯀꯩ ꯀꯣꯜꯒꯦꯠ ꯁꯤꯖꯤꯟꯅꯒꯦ
ꯀꯣꯜꯒꯦꯠ ꯁꯦ ꯀꯣꯜꯒꯦꯠ ꯑꯍꯣꯡꯕ ꯁꯤꯖꯤꯟꯅꯕꯩꯅꯦ ꯌꯥ ꯌꯥꯝ ꯐꯔꯤꯁꯦ ꯑꯦꯛꯁꯄꯦꯟꯁꯤꯞ ꯁꯤꯖꯤꯟꯅꯔꯗꯤ ꯌꯥꯛꯇꯕꯅꯤ
ꯕ꯭ꯔꯁꯇꯤ ꯀꯩ ꯕꯔ ꯁꯤꯅꯦꯩꯕ
ꯀ ꯭ꯔꯁ ꯀꯩ ꯅꯅꯨꯡ ꯭ꯔꯁꯗꯤ ꯀꯩ ꯕꯁ ꯅ ꯄꯥꯎ ꯭ꯔꯁꯗꯤ ꯭ꯔꯁ ꯅ ꯀꯩ
ꯕ꯭ꯔꯁꯦ ꯃꯌꯥꯝ ꯂꯩꯗꯅ ꯇꯨꯠꯄꯕ꯭ꯔꯁꯇꯁꯨ ꯃꯌꯥꯝ ꯑꯕ ꯍꯥꯏꯗꯤ ꯀꯟꯕ ꯊꯣꯠꯄ ꯀꯝꯄꯦꯅꯤꯒꯤ ꯑꯍꯣꯡꯕ ꯃꯇꯥꯡꯗ ꯃꯦꯆꯤꯟꯒꯤ ꯑꯩꯈꯣꯏ ꯃꯤꯁꯇꯤ ꯌꯥ ꯌꯥꯝ ꯐꯪꯅꯤꯅ ꯀꯩ ꯕ꯭ꯔꯁ ꯁꯦꯡꯕꯅꯣ ꯈꯪꯗꯤꯌꯦ
ꯈꯪꯗꯦ ꯕ꯭ꯔꯁꯁꯦ ꯃꯃꯤꯡꯗꯤ ꯈꯪꯗꯦ ꯑꯃ ꯊꯣꯠꯊꯣꯠꯄꯨꯗꯤ ꯂꯥꯛꯎꯅꯦ ꯇꯥꯡꯗꯦꯍꯦꯀ ꯂꯨꯄ ꯌꯪꯈꯩ ꯄꯤꯕ ꯕ꯭ꯔꯁꯇꯨꯕꯨ
ꯑꯣ
ꯂ ꯂ ꯁ ꯍꯨꯝꯗꯤ ꯁꯤꯁꯨꯣꯗꯥꯗ ꯀꯩꯅꯣꯗꯤ ꯈꯪꯗꯦ ꯑꯁ ꯑꯩꯈꯣꯏ ꯃꯃꯤꯡꯅ ꯈꯪꯗꯦ ꯑꯃꯨ ꯆꯠ ꯁꯣꯏꯔꯗꯤ ꯌꯥꯔꯦ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
ꯑꯗꯨ ꯈꯪꯗꯦ ꯑꯩꯅꯒ ꯔꯤꯜꯁꯀꯤ ꯄꯣꯁꯇꯒ ꯊꯦꯡꯅꯔꯗꯗꯤ ꯍꯥꯏꯗꯤ ꯍꯧꯖꯤꯛꯀꯤ ꯁꯦꯟꯁꯣꯗꯥꯟꯒꯤ ꯇꯨꯠꯄꯦꯁ ꯂꯩꯗꯅ ꯑꯗꯨꯗꯨ ꯆꯟꯅꯒꯅꯨ ꯑꯗꯨꯗꯒꯤ ꯀꯣꯒ ꯑꯗꯨ ꯆꯟꯅꯒꯅꯨ ꯑꯗꯨꯗꯒꯤ ꯈꯔꯦ ꯍꯒꯦ ꯅ ꯑꯗꯨ ꯀꯁꯦꯟ ꯆꯗꯥ ꯅ ꯑꯗꯨꯒ ꯑꯇꯩꯗꯨꯗꯤ ꯑꯩꯈꯣꯏ ꯁꯥꯏꯅ ꯏꯟꯗꯤꯌꯥꯗ ꯐꯪꯗꯕ ꯑꯣꯏꯗꯣꯏꯅꯤ ꯑꯗꯨꯝ ꯃꯈ ꯃꯈꯩꯗꯣ ꯁꯤꯖꯤꯟꯅꯒꯅꯨ ꯀꯥꯏꯅꯒ ꯊꯥꯒꯠꯂꯛꯄꯅꯤ ꯍꯥꯏꯕꯗꯤ ꯃꯣꯏ ꯁꯤꯗ ꯍꯥꯏꯗꯤ ꯃꯣꯏꯒꯤ ꯀꯝꯄꯣꯖꯤꯁꯟꯗ ꯌꯥꯎꯔꯤꯕ ꯃꯈꯩꯁꯦ ꯍꯥꯏꯗꯤ ꯀꯦꯟꯁꯔꯒꯨꯝꯕ ꯄꯣꯛꯍꯟꯕ ꯇꯩꯀꯥ ꯌꯥꯎꯋꯤ ꯑꯗꯨꯅ ꯁꯤꯖꯤꯟꯅꯕꯤꯒꯤꯅꯨ ꯀꯥꯏꯅ
ꯑꯇꯩ ꯀꯩꯅꯣꯅ ꯁꯦꯝꯦꯡꯉ ꯍꯥꯏꯔ ꯋꯥ ꯃꯇꯦꯛ ꯑꯃ ꯊꯦꯛꯉꯒ ꯇꯛꯎ ꯍꯥꯏꯕ
ꯑꯗꯨꯅꯦ
ꯑꯁꯨꯃꯥꯏꯅ ꯇꯧ ꯐ꯭ꯔꯅꯤ ꯎꯠꯇꯣ ꯎꯠꯇꯨ ꯇꯧꯔꯒ ꯌꯥ ꯑꯗꯨꯒ ꯈꯨꯠ ꯂ ꯑꯣꯏꯔꯁꯨ ꯒꯤꯔꯤ ꯒꯤꯔꯤ ꯇꯛꯑꯦꯗꯅ
ꯑꯩ ꯇ ꯍ ꯆꯤꯡꯇ ꯄꯕꯤ ꯀꯥꯞꯊꯣꯛꯄꯄ
ꯑꯗꯨ ꯑꯣꯏ ꯈꯔꯦ ꯑ ꯀꯥꯎꯈ꯭ꯔꯦꯅꯦ ꯔꯦꯠ ꯃꯆꯨ ꯑꯣꯏꯔꯦꯅꯦ ꯔꯦꯠ ꯄꯦꯁꯇꯤ ꯍꯥꯏꯕꯅꯤ ꯗꯕꯜ ꯔꯦꯠ ꯄꯦꯁꯅꯦꯕ ꯑꯃ ꯀꯩꯅꯣ ꯀꯣꯜꯒꯦꯠ ꯑꯃ ꯂꯩꯕꯗꯣ ꯃꯃ ꯃ ꯌꯥꯝ ꯁꯥꯕꯗꯣ
ꯑꯧ ꯑꯧ ꯃꯇꯥꯡꯖꯕꯤꯕꯤꯔꯣ
ꯀ꯭ꯂꯣꯞꯀ ꯌꯥꯎꯕꯗꯣ ꯀꯩꯅꯣ ꯍꯥꯏꯇꯥꯔꯦ ꯑꯩꯈꯣꯏ ꯃꯩꯇꯩꯔꯣꯟꯗ ꯋꯥꯔꯒ ꯍꯥꯞꯄꯗꯣ ꯑꯃ ꯎ ꯃꯥꯟꯕꯗꯣ ꯑꯣ ꯍꯣ ꯍꯦ ꯑꯗꯨꯒꯨꯝꯕꯒ ꯌꯥꯎꯔꯒ ꯑꯗꯨꯗꯒꯤ ꯅꯨꯡꯁꯤꯗꯥꯛ ꯌꯥꯎꯕ ꯑꯃ ꯇꯧꯅꯤ ꯑꯗꯨꯃꯥꯏꯅ ꯇꯧꯔꯒ ꯑꯃ ꯔꯦꯠ ꯃꯆꯨꯒꯦꯗ ꯑꯁ ꯃꯅꯝꯗꯨ ꯀꯔꯤ ꯀ ꯌꯥꯛꯑꯒ ꯁꯥꯔꯤ ꯁꯥꯔꯤꯁꯨ ꯂꯥꯎꯕꯩ ꯇꯥꯏꯞ ꯇꯧꯕꯅꯤ ꯃꯅꯝꯅ ꯅꯝꯕ ꯀꯥꯟꯗ ꯑꯗꯨꯗꯒꯤ ꯕ꯭ꯔꯁ ꯀ ꯇꯧꯕ ꯀꯥꯟꯗ ꯁꯥꯗꯤ ꯁꯥꯔꯤꯒ ꯂꯥꯎꯔꯒ ꯑꯁ ꯑꯗꯨꯒꯤ ꯀꯩꯅꯣꯗꯣꯝꯗꯤ ꯍꯥꯏꯗꯤ ꯍꯈꯣꯏ ꯇꯧꯕꯗꯗꯤ ꯅꯨꯡꯉꯥꯏꯇꯦꯀꯣ ꯕ꯭ꯔꯁ ꯇꯧꯕ ꯂꯣꯏꯔꯀꯥꯟꯗ ꯌꯥꯝ ꯆꯤ ꯂꯩꯕ ꯍꯥꯏꯗꯤ ꯏꯁꯥ ꯏꯁꯥꯅ ꯂꯩꯌꯦꯕ ꯑꯒꯦ ꯑ ꯀꯔꯦ ꯀꯔꯦ ꯅꯨꯡꯁꯤꯠ ꯑꯁꯥ ꯀꯥꯕ ꯃꯇꯝꯗ ꯅꯨꯡꯉꯥꯏ ꯑꯩꯗ ꯅꯨꯡꯁꯤꯠ ꯑꯁꯥ ꯌꯥꯝ ꯀꯥꯒꯜꯂꯝꯃꯦꯕ ꯅꯣꯡ ꯈꯔ ꯐꯔꯦ ꯑꯁ ꯊꯥꯏꯅꯗꯤ ꯑꯗꯨꯝ ꯅꯨꯡꯁꯤꯠ ꯑꯁꯥꯇꯤꯛ ꯀꯥꯔꯝꯃꯦꯕ ꯑꯗꯨꯝ ꯀꯥꯟꯗ ꯍꯥꯏꯗꯤ ꯍꯣꯏ ꯌꯥꯝ ꯀꯥꯔꯒꯗꯤ ꯀꯩꯅꯣ ꯀꯥꯟꯅꯗꯦꯀꯣ ꯑꯗꯨ ꯅꯠꯇꯕ ꯌꯥꯝꯅ ꯑꯃꯅꯤ ꯈꯇꯪꯒ ꯇꯧꯔꯀꯥꯟꯗ ꯇꯧꯕꯗꯣ ꯑꯗꯨꯗ ꯍꯧꯖꯤꯛꯀꯤ ꯀꯔꯤ ꯑ ꯀꯣꯜꯒꯦꯠꯇꯣ ꯍꯥꯏꯗꯤ ꯗꯕꯜ ꯔꯦꯗ ꯕꯦꯁꯀꯤꯗꯣ ꯑꯗꯨꯗꯣ ꯁꯤꯖꯤꯟꯅꯕ ꯀꯥꯟꯗ ꯍꯥꯏꯗꯤ ꯁꯨꯝ ꯅꯨꯡꯇꯤꯒꯤ ꯐꯖꯅ ꯁꯤꯖꯤꯟꯅꯕ ꯀꯥꯟꯗ ꯑꯣꯏꯕꯗꯩ ꯑꯗꯨ ꯍꯥꯏꯗꯤ ꯍꯤꯗꯥꯛ ꯍꯣꯏ ꯍꯈꯣꯏ ꯊꯨꯝ ꯅꯨꯡꯒ ꯐꯖꯅ ꯇꯦꯡꯉ ꯀꯦꯔꯒ ꯂꯧꯔꯒ ꯍꯧꯖꯤꯛꯀꯤ ꯀꯣꯜꯒꯦꯠꯇꯣ ꯁꯤꯖꯤꯟꯅꯕ ꯀꯥꯟꯗꯅꯦ ꯍꯥꯏꯗꯤ ꯑ ꯐꯒꯦ ꯑꯩꯗꯣ ꯑꯗꯨ ꯁꯤꯒꯤ ꯑꯁꯥ ꯀꯥꯔꯗꯤ ꯑꯗꯨꯒꯤꯗ ꯑꯗꯨꯝ ꯁꯤꯟꯅꯩ ꯃꯤꯗꯤ ꯈꯪꯗꯦꯀꯣ ꯑꯩꯒꯤꯗ ꯐꯈꯤꯕ ꯋꯥꯅꯤꯗ
ꯐꯩ ꯐꯩ ꯃꯤ ꯈꯪꯗꯛ ꯍꯧꯖꯤꯛꯀꯥꯟꯁꯦ ꯃꯤꯗꯤꯌꯥꯁꯦ ꯑꯉꯥꯡ ꯑꯣꯏꯔꯤꯉꯩꯗ ꯊꯨꯝꯕ ꯌꯥꯝ ꯆꯥꯕ ꯌꯥ ꯑꯣꯏꯗꯣꯏꯔꯣ ꯈꯪꯗꯦ ꯇꯤꯟꯒꯨꯝꯕ ꯆꯥꯕ ꯑꯗꯩꯗꯤ ꯌꯥ ꯇꯨꯝꯁꯤꯟꯕꯤ ꯈꯣꯠꯄꯤ ꯌꯥꯝ ꯇꯧꯅꯩꯑꯕ ꯌꯥꯁꯤ ꯌꯥꯗ꯭ꯔꯗꯤ ꯍꯩꯁꯨ ꯆꯥꯕ ꯉꯝꯗꯦ
ꯎꯝ ꯑꯗꯣ ꯌꯥ ꯍꯥꯏꯗꯤ ꯕ꯭ꯔꯁ ꯌꯥꯝ ꯀꯨꯏꯅ ꯇꯧꯕꯗꯣ ꯑꯗꯨ ꯑꯗꯨꯗꯣ ꯌꯥꯏ ꯌꯥꯝ ꯀꯨꯝꯒꯜꯂꯦ ꯍꯥꯏ ꯀꯨꯏꯅ ꯇꯧꯅ ꯍꯥꯏꯗꯤ ꯕ꯭ꯔꯁ ꯇꯧꯕꯁꯦ ꯑꯃ ꯑꯗꯨꯨꯝ ꯍꯧꯒꯠꯂꯛꯄꯒꯤ ꯍꯥꯏꯦꯜꯐꯦꯠ ꯎꯝ ꯍꯥꯏꯐꯦꯠ ꯁꯦꯡꯗꯣꯛꯄꯅ ꯍꯥꯏꯗꯤ ꯆꯤꯟ ꯉꯁꯤꯡꯁꯦ ꯀꯩꯅꯣ ꯐ꯭ꯔꯦꯁ ꯑꯣꯏꯅꯕ ꯍꯥꯏꯐꯦꯠ ꯁꯦꯝꯅꯤꯡꯕ ꯑꯣꯏꯅ ꯇꯧ ꯍꯥꯏꯕꯅꯦ ꯌꯥꯝ ꯀꯨꯏꯅ ꯇꯛꯄꯗꯣ ꯑꯗꯨꯒ ꯃꯊꯛꯀꯤ ꯍꯥꯏꯗꯤ ꯌꯥꯒꯤꯦ ꯑꯃ ꯋꯥꯏꯠ ꯈꯕꯔ ꯏꯅꯥꯃꯦ ꯀꯩꯅꯣ ꯍꯥꯏ ꯑꯗꯨꯗꯣ ꯍꯥꯏꯗꯤ ꯃꯥꯡꯍꯜꯂꯒ ꯍꯥꯏꯗꯤ ꯑꯗꯨ ꯌꯥꯎꯗꯅ ꯐꯔꯤꯅꯦ ꯑꯗꯨꯗ ꯌꯥꯎꯗꯒꯦ ꯍꯥꯏꯗꯤ ꯀꯩꯅꯣꯝ ꯆꯥꯔꯗ ꯌꯥꯒꯨꯝꯕꯃꯥꯏꯅ ꯍꯥꯏꯕꯅꯦ ꯑꯗꯨꯅ ꯀꯨꯏꯅ ꯌꯥꯁꯤ ꯇꯞꯀꯅꯨ ꯀꯥꯏꯔ ꯍꯥꯏꯕꯅꯤ ꯌꯥꯝꯕꯗ ꯃꯤꯅꯤꯠ ꯑꯅꯤꯃꯨꯛ ꯁꯦꯝꯦꯡꯉꯣꯅ ꯍꯥꯏꯕꯅꯦ ꯗꯦꯟꯇꯤꯁ
ꯑꯩꯁꯦ ꯆꯤꯡꯒꯝ ꯌꯥꯝꯁꯦ ꯍꯥꯏꯔꯝꯃꯦꯕꯀꯣ ꯆꯤꯡꯒꯁꯦ ꯍꯥꯏꯕꯁꯤꯁꯨ ꯍꯥꯏꯗꯤ ꯌꯥꯒꯤ ꯀꯩ ꯍꯥꯏꯅꯤ ꯇꯣꯏꯅ ꯁꯥꯖꯤꯜꯂꯛꯑꯗꯤ ꯈꯔ ꯇꯨꯝꯕ꯭ꯔꯅꯤꯅ ꯏꯈꯠꯂꯛꯏꯁꯦ
ꯎꯪꯗꯦ ꯃꯤꯗꯤ ꯆꯨꯝꯅꯕ ꯁ ꯍꯥꯏꯕꯗꯣ ꯖꯣ ꯂꯥꯏꯟ ꯊꯣꯛꯑꯦ ꯀꯥꯏ ꯊꯧꯟꯈꯤꯦꯒ ꯁ ꯍꯥꯏꯅꯕꯅꯦ
ꯍꯣꯏꯕ ꯑꯗꯨꯒꯤꯅꯦ ꯑꯩꯁꯦ ꯖꯣ ꯂꯥꯏꯟ ꯊꯣꯛꯑꯦ ꯖꯣ ꯐꯖꯗꯣꯏꯅꯦ ꯍꯥꯏꯗꯤ ꯑꯩꯈꯣꯏ ꯑꯦꯛꯁꯔꯁꯥꯏꯁꯅꯦꯕꯀꯣ ꯖꯨꯒꯤ
ꯎꯝ
ꯑꯗꯨꯗ ꯑꯩꯅ ꯆꯤꯡꯒꯝꯁꯦ ꯕꯣꯛꯁ ꯑꯃ ꯂꯩꯔꯒ ꯁꯥꯏꯕꯅꯦꯕ ꯅꯨꯡꯇꯤꯒꯤ ꯃꯄꯥꯟ ꯌꯥꯝ ꯁꯥꯅꯦ ꯑꯗꯨ ꯁꯥꯏꯃꯣ ꯍꯦꯃꯜꯂꯛꯇ
ꯑꯗꯨ ꯍꯥꯏꯗꯤ ꯌꯥꯝ ꯁꯥꯏꯔꯗꯤ ꯑꯃꯨꯛ ꯀꯟꯕꯅꯦ ꯁ ꯅꯨꯡꯉꯥꯏ ꯍꯥꯏꯗꯤ ꯆꯥꯡ ꯑꯃ ꯂꯩꯗꯅ ꯑꯗꯨꯗꯨꯅ ꯍꯥꯏꯗꯤ ꯅꯥꯀꯟ ꯅꯥꯀꯟꯁꯦ ꯑꯗꯨꯝ ꯍꯥꯏꯗꯤ ꯃꯥꯟꯅ ꯃꯥꯟꯅꯅ ꯍꯥꯏꯗꯤ ꯁꯣꯝꯒꯤ ꯂꯦꯞ ꯁꯥꯏꯠꯁꯤꯅ ꯀꯨꯏꯅ ꯁ ꯍꯥꯏꯔꯗꯤ ꯑꯃꯨꯛ ꯔꯥꯏꯠ ꯁꯥꯏꯠꯀꯤꯁꯦ ꯃꯥꯟꯅꯔꯣꯏꯗꯣꯏꯅꯦ ꯑꯗꯨꯅ ꯍꯥꯏꯗꯤ ꯆꯞ ꯆꯞ ꯃꯥꯟꯅꯕ ꯃꯇꯝꯗ ꯑꯃꯁꯤꯅ ꯄꯨꯡ ꯑꯃ ꯁꯥꯏ ꯍꯥꯏꯔꯗꯤ ꯑꯃꯗ ꯁꯧꯋꯕ ꯑꯗꯨꯃꯥꯏꯅ ꯇꯧꯔꯒ ꯇꯧꯔꯀꯥꯟꯗ ꯐꯖꯕ ꯑꯗꯨ ꯈꯪꯗꯦ ꯍꯥꯏꯗꯤ ꯆꯨꯡꯒꯝ ꯁꯥꯥꯏꯔꯤꯅꯤꯅ ꯑꯃ ꯆꯨꯡꯒꯝꯒꯗ ꯕꯟꯗꯜ ꯑꯃ ꯍꯥꯏ ꯌꯥꯝ ꯆꯥꯎꯊꯤꯛꯀ ꯆꯥꯎꯋꯦ ꯁꯥꯕꯗꯣ ꯑꯗꯨꯗꯤ ꯑꯃꯨꯛ ꯌꯥꯅꯥꯅꯤ
ꯅꯠꯇꯕ ꯑꯗꯨ ꯑꯗꯨꯒꯤ ꯌꯥꯝꯅ ꯑꯆꯥꯥꯕꯒꯤ ꯅꯠꯇꯕ ꯑꯩ ꯍꯥꯏꯗꯤ ꯆꯤꯡꯒꯝꯁꯦ ꯁꯥꯏꯕꯗꯤ ꯒꯝꯅꯤꯅ ꯃꯥꯗꯤ ꯆꯞ ꯆꯥ ꯆꯞ ꯆꯥ ꯇꯧꯗ꯭ꯅꯤꯅ ꯍꯥꯏꯗꯤ ꯌꯥꯝꯗ ꯇꯥꯔꯒꯁꯨ ꯌꯦꯠ ꯑꯣꯏꯁ ꯍꯥꯏ ꯇꯥꯔꯒꯁꯨ ꯃꯅꯨꯡꯗ ꯁꯨꯝ ꯁꯥꯖꯤꯜꯂꯛꯄꯒꯤ ꯌꯥ ꯃꯔꯛꯇ ꯁꯨꯃꯥꯏꯅ ꯑꯃꯣꯠꯄ ꯂꯩꯔꯝꯕꯁꯤꯁꯨ ꯄꯛ ꯄ ꯄꯛꯆꯤꯡꯊꯣꯛꯏꯅꯤꯗꯅ ꯃꯥꯅ
ꯎꯝ ꯎꯝ
ꯑꯗꯨ ꯁꯤ ꯄꯣꯠꯁꯦ ꯆꯤꯡꯊꯣꯛꯄꯁꯦ ꯌꯥꯝ ꯇꯣꯏꯅ ꯁꯩꯖꯤꯜꯂꯛꯑꯗꯤ ꯑꯃꯣꯠꯄ ꯂꯧꯊꯣꯛꯑꯒ ꯑꯃꯨꯛ ꯍꯥꯏꯗꯤ ꯁꯨꯝ ꯍꯟꯖꯤꯟꯖꯤꯟꯥꯏ ꯇꯧꯔꯀꯥꯟꯗ ꯌꯥꯒꯤ ꯃꯊꯛꯀꯤ ꯄꯣꯠꯁꯤꯡꯁꯦ ꯃꯇꯝꯗ ꯀꯔꯤ ꯀꯔꯤ ꯀꯔꯤ ꯇꯧꯊꯣꯛꯈꯤꯕ꯭ꯔꯥꯅ ꯈꯜꯂꯤꯕ ꯑꯗꯨꯒꯤꯅꯤꯗ
ꯎꯝꯗꯤ ꯑꯗꯨꯃꯛꯇꯤ ꯇꯧꯗꯧꯗꯦ ꯃꯥꯟꯗꯤ ꯀꯣꯏꯦ ꯁꯨꯁꯦ ꯁꯥꯏꯗꯕꯅꯤꯅ ꯈꯪꯗꯦꯅꯦ
ꯏꯁꯇꯗꯤ ꯖꯣ ꯂꯥꯏꯟ ꯊꯣꯛꯄ꯭ꯔꯣ ꯐꯖꯕ꯭ꯔꯕ
ꯎ ꯊꯣꯛꯣꯛꯗ
ꯅ ꯁꯤꯁꯇꯔ ꯁꯛ ꯐꯖꯗ꯭ꯔꯣ ꯐꯖꯕ꯭ꯔꯣ ꯁꯤꯁꯇꯔ ꯁꯛꯁꯦ
ꯎꯝ
ꯑ
ꯀꯔꯤ
ꯁꯤꯁꯇꯔꯒꯤ ꯁꯛꯁꯤ ꯐꯖꯕ꯭ꯔꯥ ꯍꯥꯏꯕ
ꯎꯝ ꯈꯪꯗꯦ ꯐꯖꯕꯁꯤꯗꯤ ꯃꯤ ꯑꯃꯃꯤꯠꯇ ꯂꯩꯔꯦ ꯍꯥꯏꯗꯤ ꯃꯤ ꯃꯤꯒꯤ ꯕ꯭ꯌꯨꯇꯤ ꯏꯁꯇꯦꯟꯗꯔꯠ ꯂꯩꯅꯕꯅꯤꯅꯀꯣ ꯍꯥꯏꯗꯤ ꯑꯩꯅ ꯐꯖꯔꯦ ꯈꯜꯂꯁꯨ ꯀꯅꯥꯒꯨꯝꯕꯝꯗꯗꯤ ꯑꯃꯨꯛ ꯐꯖꯔꯔꯣꯏ ꯑꯗꯨꯅ ꯈꯪꯗꯦ ꯑꯗꯨꯗꯗꯤ ꯊꯤ ꯑꯗꯨꯅ ꯑꯩ ꯑꯗꯨꯝ ꯊꯤ ꯍꯥꯏꯅꯤ
ꯅꯪ ꯅꯪꯒꯤ ꯑꯣꯏꯅꯁꯨ ꯑꯗꯨꯝ ꯊꯤꯖꯕ
ꯑꯩꯒꯤ ꯑꯣꯏꯅꯗꯤ ꯐꯖꯩ
ꯅꯪꯒꯤ ꯑꯣꯏꯅꯁꯤ ꯄꯤ ꯌꯥꯔꯕꯣ
ꯍ
ꯅꯪꯒꯤ ꯑꯣꯏꯅꯁꯨ ꯊꯤꯖꯔꯦ ꯌꯥꯔꯕꯣ
ꯀꯈꯣꯏꯅ ꯍꯥꯏꯔꯤꯗ
ꯅꯪꯒꯤ ꯑꯣꯏꯅꯁꯨ ꯅꯪꯁꯦ ꯊꯤꯖꯔꯕ꯭ꯔꯥ ꯍꯥꯏꯅꯤ ꯑꯩꯅ ꯍꯥꯏꯗꯤ
ꯎꯝ ꯑꯗꯨꯗꯤ ꯅꯠꯇꯦ
ꯌꯥꯗ ꯋꯥ
ꯑꯣ
ꯑꯗꯨꯒ ꯑꯩ ꯊꯤꯖꯔꯦ ꯍꯥꯏꯈꯒꯤ
ꯑꯦꯃ ꯑꯗꯨ